ꯍꯦꯜꯂꯣ
ꯍꯥꯎ ꯅꯁꯛꯇꯨꯒ
ꯏꯁ ꯃꯤ ꯑꯣꯟꯅꯔꯦꯁꯤꯗꯤ
ꯀꯔꯤꯅꯣ ꯅꯪꯅ ꯇꯧꯔꯛꯏꯁꯤꯕꯣ
ꯅꯠꯇꯦꯗ ꯑꯩꯗꯤ ꯍꯦꯔꯣꯆꯟꯅ ꯇꯧꯔꯛꯑꯣ ꯍꯥꯏꯕꯗꯨꯗ ꯃꯥꯒꯤ ꯅꯝꯕꯔꯗ ꯇꯧꯁꯟꯕꯅꯦ
ꯑꯦ ꯑꯩꯉꯣꯟꯗ ꯂꯥꯛꯏꯁꯤꯅ ꯀꯔꯤꯒꯤ ꯑꯗꯨꯒ ꯑꯣ ꯃꯥꯒꯤꯗꯣ ꯑꯩꯅ ꯆꯪꯉꯝꯕꯒꯤ ꯑꯣꯏꯔꯝꯃꯅꯤ
ꯄꯥꯏꯌꯣ ꯑꯗꯨꯗꯤ ꯉꯩꯍꯥꯛꯇꯪ
ꯍꯣꯏ ꯍꯣꯏ ꯍꯣꯏ ꯀꯔꯤ ꯌꯦꯟꯁꯥꯡ ꯍꯥꯎꯔꯒꯦ
ꯑꯋꯥꯏ ꯊꯣꯡꯕ ꯑꯣꯏꯅꯥ ꯍꯥꯎꯔꯦ
ꯀꯅꯥꯅ ꯊꯣꯡꯉꯥꯕ
ꯍꯋꯥꯏꯒ ꯀꯅꯥ ꯊꯣꯡꯅꯤ ꯑꯩꯅ ꯑꯗꯨꯝ ꯌꯥꯍꯧ ꯉꯟꯕ ꯑꯩꯅ ꯄꯨꯡ ꯃꯥꯄꯟꯗ ꯍꯧꯒꯠꯂꯒ ꯊꯣꯡꯉꯦ
ꯄꯨꯡ ꯃꯥꯄꯟꯗ ꯍꯧꯒꯠꯂꯒ ꯊꯣꯡꯉꯤꯕ
ꯃꯄꯥꯟꯗꯗꯤ ꯉꯜꯂꯧ ꯀꯩꯅꯦ ꯍꯧꯖꯤꯛꯀꯥꯟꯗꯤ
ꯎꯝ ꯄꯨꯡ ꯃꯥꯄꯜꯗꯣ ꯉꯜꯂꯤꯔꯦ ꯍꯧꯖꯤꯛꯀꯥꯟꯁꯦ ꯀꯥꯂꯦꯟꯅꯤꯅ ꯍꯣꯏ ꯄꯨꯡ ꯃꯥꯄꯜꯗꯣ ꯉꯜꯂꯤꯅꯦꯕ
ꯃꯥꯅꯤ ꯍꯥꯏꯗꯤ ꯋꯥꯜ ꯀꯞ ꯃꯇꯝꯅꯤꯅ ꯕꯣꯜꯗꯣ ꯌꯦꯡꯕꯅꯤꯅ ꯊꯦꯡꯅꯩꯗꯅ ꯃꯤ ꯂꯣꯏꯅ
ꯎꯝ
ꯅꯪꯅ ꯋꯥ ꯈꯔ ꯅꯪꯅ ꯋꯥ ꯉꯥꯡꯕ ꯈꯔ ꯍꯩ ꯋꯥ ꯈꯔ ꯉꯥꯡꯉꯣ ꯑꯩꯗꯤ ꯀꯩ ꯉꯥꯡꯗꯣꯏꯅꯣ ꯈꯪꯗꯦ
ꯀꯔꯤꯒꯤ ꯈꯪꯗ꯭ꯔꯤꯅꯣ ꯑꯦ
ꯅꯥꯍꯟꯒꯩ ꯀꯣꯂ ꯋꯥꯔꯤ ꯁꯥꯟꯅꯕ ꯅꯠꯇꯦ ꯇꯣꯏꯅ ꯇꯣꯏ ꯇꯣꯏꯅ ꯀꯣꯜ ꯁꯥꯟꯅꯖ ꯅꯠꯇꯕꯅꯤꯅ ꯀꯩ ꯋꯥꯔꯤ ꯁꯥꯟꯗꯣꯏꯅꯣ ꯈꯪꯗꯦꯗꯣ
ꯁꯣꯏꯗꯣꯛꯈꯤꯕꯅꯦ ꯑꯗꯨꯔ
ꯃꯥꯅꯦ ꯃꯥꯅꯦ ꯅꯪꯅ ꯃꯤ ꯑꯦꯀꯥꯎꯟꯗꯣ ꯄꯥꯏꯁꯤꯜꯂꯨꯗꯅ
ꯅꯠꯇꯦ ꯅꯠꯇꯦ ꯑꯗꯨ ꯍꯥꯏꯕ ꯌꯥꯗ꯭ꯔꯦ ꯁ꯭ꯋꯥꯏꯗ ꯑꯗꯨꯗꯨꯅ ꯑꯇꯣꯞꯄ ꯑꯣꯏꯅ ꯁꯥꯔꯛꯑꯣ
ꯑꯇꯣꯞꯄꯁꯦ ꯀꯔꯤ ꯁꯥꯅꯤ
ꯅꯪꯅ ꯁꯤꯡꯖꯨ ꯆꯥꯁꯦ ꯍꯥꯏꯕꯗꯣ
ꯎꯝ ꯅꯣꯏ ꯍꯩꯕꯤ ꯃꯅꯥ ꯄꯥꯜꯂꯦ ꯍꯥꯏꯗꯥꯏꯅꯦ
ꯍꯩꯕꯤ ꯃꯅꯥꯗꯣ ꯊꯤꯔꯕꯨꯗꯤ ꯐꯪꯅꯤꯌꯦ ꯑꯩꯈꯣꯏꯗ ꯑꯩꯈꯣꯏꯗ ꯄꯥꯟꯕꯕꯨꯗꯤ ꯅꯠꯇꯦꯗ
ꯑꯣ ꯑꯗꯣ ꯄꯥꯟꯗ ꯎꯝ ꯄꯥꯟꯗ ꯇꯥꯔꯕꯨꯗꯤ ꯂꯩꯔꯒ ꯑꯗꯨꯝ ꯁꯨꯔ ꯆꯥꯕ ꯌꯥꯏ ꯌꯥꯏꯗꯅ
ꯎꯝ ꯑꯗꯨꯕꯨꯗꯤ ꯌꯥꯏ ꯑꯗꯨ ꯑꯣꯏꯁꯨ ꯄꯥꯟꯕꯅꯗꯤ ꯑꯗꯨꯝ ꯊꯤꯔꯛꯀꯦ ꯌꯥꯔꯅꯤ ꯁ꯭ꯋꯥꯏ ꯖꯒꯥꯥꯗ ꯄꯥꯟꯅꯔꯕꯨꯗꯤ ꯍꯧꯖꯤꯛ ꯃꯇꯝ ꯑꯣꯏꯕ꯭ꯔꯣ ꯑꯣꯏꯗꯕ꯭ꯔꯣ ꯑꯅꯧꯕ ꯆꯣꯡꯕꯒꯤ
ꯑꯗꯨꯗꯤ ꯑꯩꯗꯤ ꯀꯔꯤꯝ ꯈꯪꯗꯦ ꯑꯗꯨꯒꯤ ꯑꯩꯗꯤ ꯆꯥꯕꯗꯅꯤ ꯈꯪꯉꯤꯁꯤ
ꯆꯥꯕ ꯇꯥꯅ ꯅꯪ ꯈꯪꯉꯤꯁꯦ
ꯌꯦꯟ ꯇꯥꯕ ꯇꯥꯎ ꯁꯦꯝ ꯁꯥꯕ ꯄꯥꯛ ꯈꯔꯥ ꯄꯥꯝꯖꯩ ꯍꯥꯏꯇ꯭ꯥꯔꯦ ꯁꯦꯝ ꯁꯥꯕꯨꯗꯤ ꯐꯝꯃꯒ ꯆꯥꯕꯅꯦꯅ ꯈꯔ ꯅꯨꯡꯉꯥꯏꯕ ꯍꯥꯏꯇꯥ꯭ꯔꯦ
ꯎꯝ ꯎꯝ ꯎꯝ ꯊꯕꯛꯅ ꯆꯥꯕꯅ ꯍꯦꯟꯅ ꯅꯨꯡꯉꯥꯏꯔꯛꯈꯤꯅꯤ
ꯊꯕꯛꯁꯦ ꯃꯤ ꯂꯣꯏ ꯇꯧꯔ ꯑꯩꯈꫭꯏ ꯂꯣꯏꯔꯦꯍꯦ ꯆꯥꯔꯁꯦ ꯂꯥꯛꯑꯣ ꯀꯥꯏ ꯍꯥꯏꯕꯗꯣ ꯑꯗꯨꯅꯦ ꯃꯌꯥꯝ ꯄꯥꯝꯖꯩꯁꯦ ꯑꯩꯈꯣꯏꯅ
ꯑꯗꯨꯗꯤ ꯈ꯭ꯋꯥꯏꯗꯒꯤ ꯃꯔꯝ ꯃꫭꯛꯄ ꯑꯃꯅꯤꯅꯦ
ꯆꯥꯛ ꯆꯥꯔꯕꫭ
ꯆꯥꯛ ꯆꯥꯔꯦ ꯇꯣꯛꯑꯦ
ꯀꯩ ꯏꯟꯁꯥꯡ ꯆꯥꯒꯦ
ꯑꯩꯈꯣꯏꯁꯨ ꯍꯋꯥꯏ ꯊꯣꯡꯉꯦ
ꯅꯣꯏꯁꯦ ꯍꯋꯥꯏꯗꯣ ꯉꯥꯔꯤ ꯊꯥꯛꯄꯗꯨ ꯑꫭꯏꯔꯝꯅꯤꯅꯦ
ꯉꯥꯔꯤ ꯊꯥꯛꯇꯤꯌꯦ ꯀꯥꯝꯕꯗꯕꯨꯗꯤ ꯊꯥꯛꯑꯝꯅꯤ ꯑꯗꯨꯒ ꯀꯩꯅꯣ ꯊꯥꯎ ꯉꯧꯔꯒ ꯊꯣꯛꯏꯅꯤ ꯀꯩꯅꯣ ꯀꯩꯅꯣ ꯉꯥꯔꯤ ꯊꯥꯛꯄ ꯊꯥꯛꯇꯕ ꯍꯥꯏꯁꯦ
ꯈꯪꯗꯦ ꯃꯩ ꯗꯦꯚꯦꯁꯣꯔ ꯍꯣꯏꯅꯒ ꯊꯣꯡꯕꯗꯤꯅꯦ ꯊꯥꯎ ꯉꯧꯕꯗ ꯉꯥꯔꯤ ꯊꯥꯛꯆꯜꯂꯦꯕ ꯑꯗꯨꯅꯅꯦ ꯃꯅꯨꯡ ꯂꯣꯏ ꯅꯨꯡꯁꯤꯔꯦ ꯍꯣꯁꯇꯦꯜ ꯀꯥꯗꯨꯃꯥ
ꯑꯣ ꯃꯔꯣꯏ ꯉꯧꯕꯀꯥꯟꯗ ꯑꯗꯨꯝ ꯉꯥꯔꯤ ꯊꯥꯛꯈꯤꯕꯗꯣ
ꯑꯥꯎ ꯇꯥꯏ ꯑꯗꯨꯃꯥꯏ ꯇꯧꯔꯗꯤ ꯃꯅꯝꯗꯣ ꯌꯥꯥꯛꯑꯦꯕ
ꯑꯗꯨꯁꯨ ꯑꯗꯨꯝ ꯍꯥꯎꯕꯅꯤ ꯀꯩꯅꯣ ꯃꯈꯜ ꯑꯃꯗ
ꯈꯪꯗꯦ ꯑꯩꯗꯤ ꯑꯝꯇ ꯆꯥꯗꯤꯌꯦ
ꯎꯝ ꯎꯝ ꯑꯩꯈꯣꯏꯗꯤ ꯍꯥꯟꯅ ꯐꯖꯅ ꯍꯥꯞꯆꯜꯔꯦꯗꯅ ꯑꯗꯨꯀꯥꯟꯗ ꯍꯋꯥꯏꯗꯨꯒ ꯏꯁꯤꯡꯒ ꯉꯥꯔꯤ ꯍꯥꯞꯈ꯭ꯔꯥ ꯀꯥꯟꯗ ꯀꯥꯝꯈ꯭ꯔꯥꯅꯤꯗꯅ
ꯎꯝ꯫
ꯑꯗꯨꯒ ꯍꯋꯥꯏꯗꯣ ꯃꯨꯜꯂꯦ ꯍꯥꯏꯔ ꯀꯥꯟꯗꯨꯗ ꯑꯃꯨꯛ ꯊꯥꯎ ꯁꯣꯛ ꯇꯧꯔꯀꯥꯟꯗ ꯆꯥꯕꫭꯟ
ꯍꯧꯖꯤꯛ ꯉꯥꯔꯤꯗꯣ ꯆ ꯀꯥꯝꯕꯗ ꯇꯤꯀꯣꯠ ꯑꯃꯗ ꯍꯥꯞꯄꯤꯅꯦꯕꯀꯣ ꯑꯗꯣ ꯍꯥꯏꯗꯤ ꯀꯥꯝꯕ ꯀꯥꯟꯗ ꯄꯥꯊꯗꯕ꯭ꯔꯥꯕ
ꯅꯠꯇꯦꯌꯦ ꯇꯦꯡꯀꯣꯠꯇ ꯍꯥꯞꯇꯤꯌꯦ ꯗꯥꯏꯔꯦꯛ ꯍꯥꯞꯆꯜꯂꯤꯅꯦ ꯎꯝ
ꯑꯗꯨꯝ ꯉꯥꯔꯤꯗꯨꯅ ꯍꯥꯏꯗꯤ ꯍꯣꯏ ꯀꯥꯝꯊꯣꯔꯛꯇꯅꯕꯅꯦꯕ ꯍꯥꯞꯄꯤꯗꯨꯕꯨꯗꯤ ꯑꯗꯨ ꯑꯣꯏꯇꯥꯔꯁꯨ ꯑꯗꯨꯝ ꯍꯦꯟꯖꯥꯡꯗ ꯑꯗꯨꯝ ꯌꯥꯎꯍꯟꯈ꯭ꯔꯦꯕ
ꯍꯣꯏꯅ ꯑꫭ ꯑꯩꯅ ꯀꯥꯝꯃꯗꯤ ꯅꯣꯡꯇ ꯊꯨꯝ ꯊꯥꯛ ꯀꯥꯝꯃꯥꯁꯨ ꯅꯣꯡꯇ ꯄꯥꯊꯔꯛꯇꯦ ꯀꯃꯥꯏ ꯇꯧꯔꯤꯅꯣ
ꯅꯪ ꯊꯨꯝ ꯊꯥꯛꯄ꯭ꯔꯥꯕ
ꯑ ꯑꯩ ꯊꯨꯝ ꯍꯥꯏꯗꯤ ꯀꯥꯝꯃꯥ ꯀꯥꯟꯗ ꯑꯣꯏꯅ ꯑꯩꯁꯦ ꯊꯨꯝ ꯊꯥꯛꯑꯦꯕꯀꯣ
ꯀꯥꯏ ꯖꯒꯥꯗ ꯀꯥꯏ ꯖꯒꯥꯗ ꯊꯥꯛꯏꯕ
ꯍꯥꯏꯗꯤ ꯍꯋꯥꯏ ꯀꯥꯝꯕꯗꫭ ꯑꯗꯨꯝ ꯑꯗꯩ ꯆꯨꯝꯅ ꯍꯋꯥꯏꯁꯦ ꯀꯥꯝ ꯂꯣꯏꯔꯒ ꯀꯨꯀꯔꯗ ꯍꯥꯞꯆꯤꯜꯂꯅꯤ ꯑꯗꯨꯒ ꯊꯨꯝ ꯈꯔ ꯊꯞꯆꯜꯂꯒ ꯑꯃꯨꯛ ꯀꯝꯃꯅꯤꯕꯀꫭ ꯑꯥ ꯍꫭꯏ ꯍꫭꯏ ꯑꯥ ꯍꯧꯔꯛꯄꯗꯕꯨꯗꯤ ꯃꯩꯗꯣ ꯐꯜꯂꯗ ꯈꯔ ꯀꯥ ꯃꯅꯨꯡꯗ ꯍꯝꯃꯦ ꯀꯥꯝꯕꯒ ꯃꯩ ꯌꫭ ꯂꯩꯊ꯭ꯔꯥꯅꯤ ꯑꯗꯨꯒ ꯇꯥꯞ ꯇꯥꯞꯅꯥ ꯃꯩꯗꯣ ꯂꯩꯊ꯭ꯔꯥꯗꯤ ꯇꯥꯞꯅ ꯀꯥꯝꯕꯅꯤꯅ ꯑꯗꯨꯝ ꯃꯅꯥꯀꯕ ꯀꯃꯔ ꯄꯨꯖꯒ
ꯎꯝ ꯃꯉꯥꯔꯛꯇꯤ ꯌꯥꯝꯃꯟꯈ꯭ꯔꯦꯍꯦ
ꯀꯃꯜꯂꯦ
ꯍꯣꯏ ꯍꯣꯏ ꯑꯀꯟꯕ ꯀꯟꯗꯕꯕꯨꯗꯤ ꯂꯩꯕꯅꯦ
ꯀꯩꯅꯣ ꯍꯋꯥꯏ ꯁꯣꯔꯤꯕꯨꯗꯤ ꯌꯥꯝ ꯊꯨꯅ ꯀꯩꯗꯧꯋꯦꯕ
ꯎꯝ ꯁꯣꯔꯤꯗꯤ ꯑꯅꯤꯔꯛꯇ ꯌꯥꯕꯅꯦ
ꯑꯗꯨꯒ ꯑꯃꯨꯛ ꯀꯥꯟꯇꯛꯇꯨꯗꯤ ꯌꯥꯝ ꯀꯨꯏꯅ ꯆꯪꯉꯦꯕ꯫ ꯃꯃꯤꯠ ꯍꯣꯏ ꯃꯃꯤꯠ ꯄꯥꯂꯒ ꯂꯩꯕ__
ꯎꯝ꯫ ꯇꯨꯝ ꯍꯥꯞꯄꯒꯗꯤ ꯑꯝꯇ ꯇꯧꯗ꯭ꯔꯤꯌꯦ꯫
ꯊꯨꯝ ꯊꯨꯝ ꯍꯥꯞꯄꯤꯖꯨ ꯍꯒꯣꯏ ꯃꯥꯡꯅ ꯍꯥꯞꯄꯍ ꯍꯥꯆꯟꯁꯨ ꯌꯦꯡꯗꯣꯏꯅꯤ꯫
ꯎꯝ ꯊꯨꯝ ꯍꯥꯞꯄꯤꯗꯨꯁꯨ ꯃꯣꯏ ꯄꯥꯊꯗꯅꯕ ꯑꯣꯏꯔꯝꯅꯤꯌꯦ꯫
ꯑꯧ ꯑꯗꯨ ꯁꯣꯂꯗꯤ ꯗꯨꯝ ꯄꯥꯊꯩ꯫ ꯁꯧꯗꯖꯨ ꯏꯟꯗꯥꯏꯔꯦꯛ ꯀꯥꯝꯕ ꯀꯦꯖꯤ ꯄꯤꯕ ꯂꯥꯛꯑꯅꯤ꯫
ꯎꯝ꯫ ꯃꯤ ꯃꯤꯒꯤ ꯈꯨꯊꯣꯡ ꯈꯨꯗꯣꯡꯁꯦ ꯑꯝꯇ ꯃꯥꯟꯅ ꯄꯨꯟꯇꯦꯅꯦ ꯌꯨꯝ ꯌꯨꯝꯒꯤ ꯅꯠꯇ꯭ꯔꯥ꯫
ꯃꯥ ꯃꯤꯈꯃꯨꯛ ꯇꯣꯉꯥꯟꯅ ꯉꯥ ꯊꯥꯑ ꯊꯣꯡꯕꯖꯨ ꯌꯥꯎꯑꯦ꯫
ꯌꯥꯎꯏ ꯌꯥꯎꯏ ꯉꯥꯕꯨꯗꯤ ꯑꯗꯨꯝ ꯍꯣꯏ ꯂꯩꯇꯥꯥꯔꯗꯤ ꯑꯗꯨꯝ ꯊꯥꯛꯆꯟꯕ ꯀꯩꯒꯨꯝ ꯀꯥꯏꯗꯦ ꯑꯗꯨꯝ꯫
ꯃꯩꯇꯩꯒꯤꯅ ꯉꯅꯥ ꯍꯥꯏꯖꯤꯗ ꯂꯣꯏꯔꯦꯅꯦ꯫
ꯎꯝ ꯉꯥ ꯌꯥꯎꯔꯗꯤ ꯍꯥꯎꯔꯦ ꯍꯥꯏꯗꯨꯗꯤ꯫ ꯉꯥ ꯊꯥꯛꯄꯗꯨꯁꯨ ꯉꯥ ꯃꯆꯥꯗꯤ ꯀꯔꯤꯌꯥ꯫
ꯑ ꯑꯍꯟ ꯆꯥꯕꯗꯗꯤ ꯑꯗꯨ ꯌꯥꯗꯦꯗꯅ꯫
ꯑꯍꯟꯒ ꯆꯥꯃꯤꯟꯅꯕꯗꯗꯤ ꯑꯗꯨ ꯌꯥꯗꯦ ꯅꯣꯏ ꯀꯅꯥ ꯀꯅꯥ ꯆꯥꯔꯤꯅꯣ ꯅꯣꯏꯒꯤ꯫
ꯑꯩꯗꯣ꯫ ꯈꯣꯏꯗꯤ ꯃꯤ ꯐꯣꯔꯗꯪꯅꯤꯗ ꯑꯩꯅꯦ ꯈꯣꯏꯗꯥꯅꯦ ꯈꯣꯏ ꯃꯥꯒ ꯈꯣꯏ ꯕꯥꯒ꯫
ꯑꯣ꯫
ꯃꯤ ꯌꯥꯝꯗꯦꯕ ꯗꯣ ꯈꯣꯏꯕꯣꯛꯀꯤ ꯑꯃꯨꯛ ꯍꯤꯟꯖꯥꯡꯗ__ ꯇꯧꯀꯥꯟꯗ ꯌꯦꯟꯕ ꯌꯥꯎꯋꯦ ꯑꯗꯨꯝ ꯆꯥꯡꯅꯥꯏꯅ ꯌꯦꯜꯂꯒ ꯑꯗꯨꯝ ꯇꯣꯡꯉꯁꯨ꯫
ꯎꯝ ꯅꯣꯏ ꯕꯣꯕꯣꯑꯣꯏꯅ ꯀꯔꯣꯟ ꯀꯅꯥꯑꯣꯏꯒ ꯂꯩꯃꯤꯟꯅꯩꯅꯣ꯫
ꯑꯩꯈꯣꯏ ꯕꯣꯕꯣꯁꯦ ꯑꯩꯈꯣꯏ ꯀꯀꯥ ꯍꯣꯏ ꯂꯩꯗꯧꯕ꯫
ꯑꯣ ꯑꯣ ꯍꯣꯏ ꯑꯗꯨꯕꯨꯗꯤ ꯑꯇꯣꯝꯕꯒ ꯗ ꯂꯩꯅꯕꯅꯦ꯫
ꯍꯥꯇꯣꯝꯕ ꯅꯠꯇꯦꯗ ꯀꯩꯅꯣ ꯂꯩꯕ ꯌꯥꯏꯃꯒ ꯂꯩꯌꯦꯕꯀꯣ ꯍꯥꯏꯗꯤ__ ꯑꯩꯈꯣꯏ ꯍꯥꯇꯣꯝꯕꯗ ꯌꯨꯝ ꯑꯃ ꯇꯣꯉꯥꯟꯅ ꯁꯥꯕꯗꯣ ꯈꯣꯏꯕꯣꯁꯨ ꯌꯥꯎ ꯈꯣꯏ ꯅꯋꯥꯏ ꯄꯨꯄꯨꯅ ꯃꯣꯏ__ ꯍꯦꯔꯣ ꯅ ꯁꯥꯥꯔꯝꯕ ꯌꯨꯝꯗꯣ ꯂꯩꯅꯤꯡꯉꯦꯅꯀꯣ__ ꯂꯩꯕ ꯫
ꯅꯨꯡꯁꯤꯕꯒꯤ ꯇꯥꯝꯗ꯫
ꯌꯦꯁ ꯅꯨꯄꯤꯔꯩ ꯇꯥꯝꯆꯥ꯫
ꯁ꯭ꯇꯥꯏꯗꯤ ꯀꯩꯅꯣ꯫
ꯀꯥꯏꯗꯦ ꯀꯥꯏꯗꯦ꯫
ꯑꯗꯨꯝ ꯍꯦꯟꯖꯥꯡ ꯂꯥꯟꯅꯔ ꯂꯣꯏꯔꯦ ꯑꯍꯥꯎꯕ ꯑꯃ ꯊꯣꯡꯕꯗ ꯄꯤꯔ ꯂꯣꯏꯔꯦ꯫
ꯑꯩꯈꯣꯏ ꯍꯩꯖꯥꯡ ꯑꯗꯨꯝ ꯍꯥꯏꯗꯤ ꯌꯦꯡꯉꯨ ꯊꯣꯡꯉꯁꯨ ꯃꯤꯂꯣꯏ ꯂꯥꯟꯅꯕ ꯑꯗꯨꯝ ꯊꯣꯡꯉꯦꯕ꯫
ꯎꯝ꯫
ꯑ ꯃꯌꯥꯝ ꯊꯣꯡꯗꯣꯑꯦ꯫
ꯎꯝ ꯂꯥꯟꯅꯕꯅꯦ ꯑꯗꯨꯝ ꯑꯗꯨꯃꯥꯏꯅ ꯑꯍꯥꯎꯕ ꯑꯃ ꯊꯣꯡꯉꯗꯤ ꯅꯣꯏ ꯅꯣꯏ ꯕꯥ ꯍꯣꯏ ꯃꯆꯤꯟ ꯃꯅꯥꯎ ꯀꯌꯥꯅꯣ ꯍꯥꯏꯁꯦ
ꯑꯩꯈꯣꯏ ꯕꯥ ꯍꯣꯏꯗꯤ ꯅꯨꯄꯤꯒ ꯅꯨꯄꯤꯒ ꯊꯥꯔꯒ ꯁꯚꯦꯟ ꯁꯨꯨꯏ ꯅꯨꯄꯤ ꯑꯍꯨꯝ ꯅꯨꯄꯥ ꯃꯔꯤ
ꯑꯣ ꯅꯨꯄꯥ ꯌꯥꯝ ꯌꯥꯝꯃꯤꯅꯦ ꯑꯗꯨꯗꯤ
ꯅꯨꯄꯥ ꯑꯃ ꯅꯨꯄꯤꯒ ꯄꯣꯛꯄꯒ ꯁꯤꯈ꯭ꯔꯦꯗꯤ ꯍꯥꯏꯕꯅꯦ ꯀꯩ ꯇꯧꯔꯛꯄ ꯑꯃꯗꯤ ꯍꯦꯛ ꯄꯣꯛꯄꯒ ꯁꯤꯔꯦ ꯍꯥꯏꯌꯦꯕ ꯊꯥ ꯁꯨꯗꯅ ꯄꯣꯛꯄꯒꯤ
ꯑꯣ ꯑꯗꯨꯒꯤ ꯑꯍꯨꯝꯇꯪ ꯂꯩꯕ
ꯅꯠꯇꯦ ꯐꯥꯏꯚ ꯁꯨꯒꯗꯕꯗꯣ ꯍꯧꯖꯤꯛ ꯐꯣꯔꯗꯪ ꯉꯥꯏꯔꯕ
ꯑꯣ ꯑꯣ ꯅꯣꯏꯕꯥꯅ ꯀꯌꯥ ꯁꯨꯕ
ꯑꯩꯈꯣꯏ ꯕꯥꯅ ꯅꯨꯄꯤ ꯑꯃ ꯄꯣꯛꯑꯦ ꯅꯦꯛꯁꯇ ꯃꯥ
ꯎꯝ ꯑꯗꯤ ꯑꯅꯤꯁꯨꯕ
ꯑ ꯑꯅꯤꯁꯨꯕ ꯑꯗꯨꯗꯨ
ꯅꯨꯄꯥꯗꯗꯤ ꯑꯍꯟ ꯇꯥꯔꯦ
ꯑꯥ ꯃꯥꯅꯦ
ꯎꯝ
ꯉꯥꯅꯨ ꯃꯈꯣꯟ ꯌꯥꯝ ꯇꯥꯏꯗ ꯌꯦꯟꯔ ꯀꯩꯅ
ꯀꯥꯗꯩꯅꯣ ꯍꯥꯏꯖꯦ
ꯈꯪꯗꯦ ꯌꯥꯝ ꯈꯣꯡꯉꯦ ꯇꯨ ꯍꯤꯡꯒꯣꯟꯗ ꯑꯩꯗꯤ ꯉꯥꯅꯨ ꯌꯦꯟ ꯉꯥꯅꯨꯒ ꯃꯥꯜꯂꯨꯔꯦ
ꯑꯩꯈꯣꯏ ꯁ꯭ꯋꯥꯏ ꯎꯆꯦꯛ ꯌꯥꯝ ꯂꯩꯕ ꯑꯗꯨꯒꯤ ꯎꯆꯦꯛ ꯈꯣꯡꯕ ꯈꯔ ꯇꯥꯅꯤ
ꯎꯆꯦꯛ ꯈꯔ ꯐꯥꯔ ꯂꯧꯔ ꯆꯥꯏꯅꯦ
ꯑꯁ ꯑꯩ ꯑꯦꯝ ꯌꯨꯗ ꯃꯌꯥꯝ ꯂꯩꯍꯧꯕꯅꯦ ꯍꯧꯖꯤꯛ ꯑꯦꯝ ꯌꯨꯗ ꯃꯌꯥꯝ ꯂꯩꯍꯧꯕꯅꯦ ꯍꯥꯏꯕ ꯎꯔꯤꯡ ꯈꯨꯗꯣꯡꯗꯣ
ꯑꯥ ꯍꯣꯏ ꯆꯨꯝꯃꯦ ꯌꯥꯝ ꯄꯥꯏꯍꯧꯕꯅꯦ
ꯑꯥ ꯎꯔꯤꯡ ꯈꯨꯗꯣꯡꯗꯣ ꯈꯪꯕ꯭ꯔꯥ ꯅꯍꯥꯟ ꯀꯔꯤ ꯃꯆꯥ ꯃꯆꯥ ꯃꯣꯏꯒꯤ ꯃꯆꯥ ꯃꯆꯥꯗꯤ ꯃꯨꯔꯀꯥꯟꯗ ꯌꯦꯟꯅꯥꯎ ꯃꯆꯥ ꯃꯥꯜꯂꯤꯗꯅ
ꯑ ꯃꯥꯜꯂꯦ
ꯎꯔꯕ ꯅꯪ
ꯎꯔꯦ ꯎꯔꯦ
ꯎꯝ ꯑꯗꯨꯗꯣ ꯄꯔꯦꯡ ꯄꯔꯦꯡ ꯄꯔꯦꯡ ꯆꯠꯂꯀꯥꯟꯗ ꯃꯃꯥꯏ ꯃꯇꯨꯡꯗ ꯏꯟꯅꯔ ꯂꯩꯍꯧꯕꯅꯦ ꯂꯝꯕꯤꯗ
ꯍꯥꯁ ꯆꯥꯊꯣꯛꯑꯖꯤꯔꯥ
ꯏꯁ ꯃꯃꯥꯗꯣ ꯐꯥꯈ꯭ꯔꯗꯤ ꯃꯆꯥꯁꯤꯡꯗꯣ ꯍꯤꯡꯉꯔꯣꯏ ꯑꯝꯇ
ꯅꯠꯇꯦꯗ ꯑꯗꯨꯅ ꯃꯆꯥꯖꯤꯡꯗꯣ ꯑꯣꯏꯅ ꯐꯥꯕ
ꯎꯝ ꯐꯔꯦ ꯑꯗꯨꯅ ꯎꯆꯦꯛ ꯌꯥꯝ ꯂꯩꯍꯧꯕꯅꯦ
ꯗꯥꯏꯔꯦꯛ ꯐꯥꯔ ꯆꯥꯕꯗꯨꯗꯤ ꯈꯤꯇꯪ ꯅꯨꯡꯉꯥꯏꯇꯦꯗꯅ
ꯎꯝ
ꯃꯍꯩ ꯁꯪꯐꯝ ꯁꯪ ꯃꯍꯩ ꯁꯨꯝꯐꯝ ꯁꯪ ꯍꯥꯏꯕ꯭ꯔꯥ ꯀꯥꯎꯔꯦ
ꯀꯩ ꯑꯕꯥ
ꯎꯝ ꯑꯩꯈꯣꯏ ꯂꯥꯏꯔꯤꯛ ꯇꯝꯐꯝꯗꯒꯤ ꯐꯥꯔ ꯆꯥꯕꯗꯨꯗꯤ ꯅꯨꯡꯉꯥꯏꯇꯕ ꯑꯗꯨꯏꯅꯦ
ꯑꯣ ꯃꯍꯩꯁꯪꯗꯒꯤ ꯐꯥꯕꯗꯤ ꯅꯨꯡꯉꯥꯏꯇꯕ
ꯑꯉꯥꯡꯒꯤ ꯀꯩꯅꯣ ꯊꯥꯛꯔꯛꯄꯗꯣ ꯑꯃꯥ ꯊꯕꯛꯀꯤ ꯊꯥꯛꯔꯛꯄꯗꯣ ꯊꯥꯖꯜꯂꯕꯣ
ꯀꯔꯝꯕ ꯊꯕꯛꯀꯤꯅꯣ
ꯒꯨꯔꯞꯇ ꯉꯔꯡ ꯂꯤꯡ ꯑꯃꯥ ꯊꯔꯛꯄꯗꯣꯍꯦ
ꯌꯦꯡ ꯗꯦꯗꯥ
ꯑꯣ ꯅꯪ ꯑꯥꯏ ꯀꯩꯅꯣꯒꯤꯅꯤꯗ ꯑꯩꯈꯣꯏ ꯃꯥꯏꯀ꯭ꯔꯣꯁꯣꯞꯀꯨꯝꯕ ꯒꯨꯒꯜꯒꯨꯝꯕꯁꯨ ꯌꯥꯎꯕꯅꯦꯕ
ꯑꯣ ꯑꯣ ꯌꯥꯎꯁꯜꯂꯨ ꯌꯥꯎꯁꯜꯂꯨ
ꯑꯩꯕꯨꯗꯤ ꯊꯥꯖꯟꯒ꯭ꯔꯦ ꯉꯔꯥꯡ
ꯎꯝ
ꯊꯕꯛꯀ ꯂꯩꯇꯝꯖꯤꯗꯀꯣ ꯌꯨꯝꯖꯨ ꯃꯨꯛ ꯋꯥꯅꯤꯅ
ꯑꯩ ꯏꯟꯇꯔꯚꯤꯌꯨ ꯐꯝꯗꯣꯏ ꯅꯠꯇ꯭ꯔꯣ
ꯏꯟꯇꯔꯚꯤꯌꯨ ꯅꯠꯇꯦ ꯃꯣꯏꯒꯤ ꯋꯥ꯭ꯔꯛꯁꯣꯞꯀꯨꯝꯕ ꯑꯃ ꯇꯧꯗꯧ ꯃꯥꯜꯂꯦꯕ
ꯎꯝ
ꯑꯗꯨꯒ ꯑꯩꯈꯣꯏ ꯏꯁꯀꯤꯜ ꯂꯣꯏ ꯌꯦꯡꯉꯒ ꯈꯟꯗꯧ ꯃꯥꯜꯂꯦ
ꯎꯝ ꯑꯗꯨꯗꯗꯤ ꯑꯃꯨꯛ ꯄ꯭ꯔꯣꯖꯦꯛꯀꯤ ꯑꯃꯨꯛ ꯇꯧꯔꯛꯑꯅꯤꯅꯦ ꯅꯪꯒꯤ ꯄ꯭ꯔꯣꯖꯦꯛꯇꯨꯒꯤ ꯃꯔꯝꯗ ꯑꯃꯨꯛ ꯍꯥꯡ ꯉꯥꯛꯇꯣꯏ ꯑꯣꯏꯔꯝꯅꯤ
ꯍꯪꯉꯛꯄ ꯌꯥꯏ ꯑꯩ ꯏꯁꯀꯤꯜ ꯀꯩꯀꯩ ꯂꯩ ꯂꯣꯏ ꯂꯩ ꯍꯥꯏꯖꯟꯒ꯭ꯔꯝꯃꯤ
ꯂꯣꯏꯅꯥ ꯂꯩ ꯍꯥꯏꯖꯟꯒ꯭ꯔꯝꯅꯦ ꯍꯥꯏ
ꯍꯩꯕ ꯍꯩꯇꯕ ꯈꯪꯗꯦ ꯑꯗꯨꯝꯃꯗꯤ
ꯎꯝ ꯑꯗꯨꯗꯤ ꯈꯜꯂꯛꯑꯅꯤ ꯁꯣꯏꯗ꯭ꯔꯦ
ꯎꯝ ꯊꯥꯝꯃꯒꯦ ꯑꯃꯨꯛ ꯀꯛ ꯇꯧ ꯇꯧꯔꯛꯀꯦ ꯎꯝ